ꯍꯜꯂꯣ ꯑ ꯍꯜꯂꯣ ꯕ꯭ꯔꯣ?
ꯍꯜꯂꯣ ꯕ꯭ꯔꯗꯔ ꯀꯩꯗꯧꯔꯤꯅꯣ?
ꯑꯦ ꯁꯨꯝ ꯐꯝꯃ ꯂꯩꯗ꯫ ꯀꯣꯜ ꯑꯩꯒꯤ ꯐ꯭ꯔꯦꯟꯁꯤꯡ ꯀꯣꯜ ꯄꯥꯏꯈꯠꯇꯕꯒꯤꯀꯣ
ꯑꯣ ꯑꯣ ꯑꯩꯁꯨ ꯐ꯭ꯔꯦꯟ ꯂꯩꯗꯦꯗ ꯃꯤ ꯑꯅꯤ ꯈꯛꯇꯅꯦ
ꯍꯥꯥ
ꯑꯩꯁꯨ ꯐ꯭ꯔꯦꯟ ꯂꯩꯇꯦ ꯃꯤ ꯑꯅꯤ ꯈꯛꯇꯅꯤ ꯀꯣꯜ ꯇꯧꯔ ꯂꯩꯕꯁꯦ ꯑꯗꯨꯒꯤꯅꯤꯗ꯫ ꯆꯥꯛ ꯆꯥꯈ꯭ꯔꯕꯣ? ꯍꯜꯂꯣ
ꯑꯥ ꯍꯣꯏ
ꯅꯪꯒꯤ ꯅꯦꯠꯋꯥꯛ ꯅꯨꯡꯉꯥꯏꯇꯕ ꯃꯥꯜꯂꯦꯅꯦ꯫
ꯍꯜꯂꯣ ꯅꯪꯒꯤ ꯅꯦꯠꯋꯥꯛ ꯅꯨꯡꯉꯥꯏꯇꯕ ꯃꯥꯜꯂꯦ ꯕ꯭ꯔꯗꯔ ꯇꯥꯏꯌꯦ ꯇꯥꯏꯌꯦ
ꯅꯦꯠꯋꯥꯛ ꯅꯨꯡꯉꯥꯏꯇ ꯍꯧꯖꯤꯛ
ꯎꯝ ꯅꯈꯣꯟꯗꯣ ꯈꯔ ꯇꯠꯄꯀꯣ ꯇꯥꯏ ꯇꯥꯏ ꯍꯧꯖꯤꯛꯄꯨꯗꯤ ꯇꯥꯏ
ꯑꯣ
ꯆꯥꯛ ꯆꯥꯈ꯭ꯔꯕꯣ?
ꯀꯔꯤ ꯏꯟꯁꯥꯡ ꯆꯥꯒꯦ? ꯍꯣꯏ ꯆꯥꯈ꯭ꯔꯦ꯫
ꯑꯩ ꯉꯁꯤ ꯉꯥ ꯆꯥꯏꯌꯦ꯫ ꯅꯪꯗꯤ?
ꯑꯁ ꯑꯩꯁꯨ ꯉꯥ ꯑꯀꯥꯡꯕꯒ ꯈꯥꯃꯦꯟ ꯆꯥꯏꯅꯦ꯫
ꯉꯁꯤꯗꯤ?
ꯍꯥꯎꯔꯝꯅꯤꯗ꯫
ꯍꯥꯡꯗ꯭ꯔꯦꯗ ꯑꯗꯨꯝ ꯍꯥꯎ
ꯍꯥꯎꯋꯦ ꯍꯥꯏꯇꯥꯔꯦ꯫
ꯍꯣꯏꯗ
ꯅꯪ -ꯅꯪ ꯏꯖꯥꯡꯅ ꯍꯦꯟꯅ ꯍꯥꯎꯏꯗ꯫
ꯔꯣꯡꯃꯩ ꯔꯣ?
ꯔꯣꯡꯃꯩꯅꯦ꯫
ꯑꯆꯥ-ꯆ-ꯆ ꯃꯅꯩꯅꯦ꯫
ꯅꯪꯗꯤ?
ꯑꯩꯁꯨꯅꯦ꯫
ꯑꯩꯈꯣꯏ ꯑꯩꯈꯣꯏ ꯔꯣꯡꯃꯩ ꯂꯣꯟꯗꯤ ꯍꯥꯏꯕ ꯌꯥꯗꯕ꯭ꯔꯣ ꯁꯤꯗ?
ꯌꯥꯗꯕꯅꯦ꯫
ꯕꯣꯜ ꯌꯦꯡꯉꯤꯗ ꯅꯪ- ꯅꯪꯗꯤ ꯀꯅꯥꯅꯣ ꯐꯦꯟ ꯀꯅꯥꯒꯤ ꯐꯦꯟꯁ
ꯑꯩ ꯄꯣꯔꯠ -ꯄꯣꯔꯠꯇꯨꯒꯜꯅꯦ ꯍꯦ ꯔꯣꯅꯥꯜꯗꯣ ꯐꯦꯟꯅꯤ꯫
ꯄꯣꯔꯠꯇꯨꯒꯜ?
ꯍꯣꯏ
ꯍꯜꯂꯣ
ꯅꯪꯗꯤ ꯇꯥꯕ꯭ꯔꯣ?
ꯇꯥꯕ꯭ꯔꯣ?
ꯍꯜꯂꯣ
ꯇꯥꯕ꯭ꯔꯣ? ꯍꯜꯂꯣ! ꯍꯜꯂꯣ! ꯇꯥꯕ꯭ꯔꯣ? ꯍꯜꯂꯣ! ꯍꯜꯂꯣ!
ꯇꯥꯏꯅꯦ꯫
ꯅꯦꯠꯋꯥꯛꯁꯦ ꯉꯁꯤꯁꯦ ꯌꯥꯗꯦ ꯕꯖꯥꯔꯔꯣꯝꯗꯁꯨ, ꯏꯝꯐꯥꯜꯗ ꯉꯁꯤ ꯅꯦꯠꯋꯥꯛꯁꯦ ꯈꯔ ꯅꯨꯡꯉꯥꯏꯇꯕ ꯃꯥꯜꯂꯦ꯫ ꯅꯪꯒꯤ ꯅꯦꯠꯋꯥꯛꯁꯦ ꯈꯔ ꯅꯨꯡꯉꯥꯏꯇꯦꯅꯦ꯫ ꯇꯥꯕ꯭ꯔꯣ? ꯕ꯭ꯔꯥꯗꯔ
ꯇꯗꯕ꯭ꯔꯣ?
ꯇꯥꯏ ꯇꯥꯏ ꯅꯦꯠꯋꯥꯛꯁꯦ ꯈꯔ ꯅꯨꯡꯉꯥꯏꯇꯦ ꯉꯁꯤꯁꯦ꯫ ꯅꯈꯣꯟꯗꯣ ꯐꯖꯅ ꯇꯥꯗꯕꯀꯣ꯫